ꯍꯥꯜꯂꯣ
ꯎꯝ ꯇꯔꯥꯕꯣ
ꯍꯜꯂꯣ ꯐ꯭ꯔꯤꯗꯝ ꯇꯥꯕ꯭ꯔꯣ
ꯇꯥꯏ ꯇꯥꯏ ꯕꯣꯜꯖꯤ ꯀꯩ ꯀꯩ ꯂꯝꯗ ꯀꯩꯅꯣ ꯁꯞꯄꯣꯔꯠ ꯇꯧꯕ ꯅꯪꯗꯦ
ꯂꯝ ꯃꯃꯤꯡ ꯍꯥꯏꯗ ꯍꯥꯏꯕ ꯌꯥꯗꯕꯅꯤꯅ
ꯉꯁꯤꯒꯤꯁꯤꯗꯤ ꯇꯧꯗꯕ꯭ꯔꯥ
ꯑꯝ ꯀꯔꯤ
ꯉꯁꯤꯒꯤ ꯀꯩꯅꯣꯖꯤꯡꯖꯤꯗꯗꯤ ꯇꯧꯗꯕ꯭ꯔꯥꯕ
ꯀꯩꯅꯣꯁꯤꯡꯗꯤ ꯍꯥꯏꯗꯤ
ꯉꯁꯤꯒꯤ ꯂꯩꯔꯤꯕ ꯀꯩꯅꯣ ꯇꯤꯝꯖꯤꯡꯖꯤꯗꯗꯤ ꯇꯧꯗꯕ꯭ꯔꯥ ꯍꯥꯏꯕ
ꯄꯤꯅ ꯍꯥꯟꯅ ꯆꯪꯕꯗꯨ ꯑꯗꯨ ꯑꯩ ꯇꯧꯋꯤ
ꯎꯝ ꯏꯁꯇꯣꯔꯦꯁ ꯀꯥꯏ ꯊꯜꯂꯦ ꯐꯣꯇꯣ ꯃꯌꯥꯝꯖꯤꯅ
ꯎꯝ ꯅꯨꯄꯤꯕꯨꯇꯣ ꯉꯥꯛꯇ ꯊꯝꯃꯒꯦꯅꯦ
ꯑꯩ ꯐꯣꯟꯗ ꯅꯨꯄꯤ ꯑꯝꯇ ꯊꯦꯡꯅꯔꯣꯏ ꯐꯣꯇꯣ ꯏꯁꯥ ꯐꯣꯇꯣꯕꯥꯎ ꯑꯃꯝ ꯊꯦꯡꯅꯔꯣꯏ
ꯎꯝ ꯊꯦꯡꯅꯖꯕꯗꯨ
ꯀꯩꯅꯣ ꯑꯣꯏꯕ ꯑꯩ ꯐꯣꯟꯗꯤ ꯃꯤ ꯃꯌꯥꯝꯒꯤ ꯋꯥꯏꯕꯝ ꯑꯣꯏꯕ
ꯅꯨꯄꯤꯒꯤ ꯐꯣꯇꯣ ꯊꯦꯡꯅꯖꯕꯗꯣ ꯅꯪꯒꯤ ꯐꯣꯟꯗ
ꯅꯪꯅ ꯑꯣꯠꯂꯖꯨ ꯐꯪꯉꯔꯣꯏꯉꯣ ꯑꯣ ꯑꯣ ꯑꯣꯖꯥ ꯑꯣꯖꯥ ꯑꯣꯖꯥꯒꯤꯗꯤ ꯊꯦꯡꯅꯅꯤ ꯑꯇꯩ
ꯀꯥꯏꯗꯒꯤ ꯑꯩꯒꯤꯗꯤ ꯌꯥꯎꯁꯤ ꯑꯩꯈꯣꯏ ꯀ꯭ꯂꯥꯁꯀꯤ ꯑꯃ ꯂꯩꯔꯦ ꯁꯥꯏꯟꯁꯀꯤ ꯑꯗꯨꯒ ꯁꯥꯏꯟꯁꯀꯤ ꯂꯣꯏꯔꯒ ꯑꯥꯔꯠꯁꯀꯤ ꯑꯃꯨꯛ ꯌꯥꯎꯔꯅꯤ ꯑꯗꯨꯒ ꯀ꯭ꯂꯥꯁ ꯑꯉꯥꯡ ꯃꯆꯥꯒꯤꯁꯨ ꯑꯃꯨꯛ ꯋꯥꯏꯕꯒꯤ ꯑꯉꯥꯡ ꯃꯆꯥꯒꯤ ꯑꯃꯨꯛ ꯌꯥꯎꯔꯅꯤ ꯁꯤ ꯌꯥꯝꯃꯤꯗ
ꯏꯁꯥ ꯐꯣꯟꯗ ꯏꯁꯥꯒꯤ ꯐꯣꯠꯇꯣ ꯌꯥꯎꯖꯗꯕ ꯒꯥꯏꯁꯦ ꯑꯉꯛꯄꯅꯦ
ꯏꯁꯥꯒꯤ ꯐꯣꯟꯗ ꯏꯁꯥꯒꯤ ꯐꯣꯇꯣ ꯌꯥꯎꯗꯅ ꯅꯨꯄꯤꯒꯤ ꯅꯨꯄꯤꯒꯤ ꯐꯣꯇꯣ ꯌꯥꯝ ꯌꯥꯎꯋꯤꯅꯦ ꯑꯉꯛꯂꯤ ꯍꯦ ꯍꯥꯏꯌꯣ
ꯆꯂꯥꯍꯥꯏ ꯀꯥꯔꯥꯏꯗꯩꯩ ꯄꯥꯁꯄꯣꯠ ꯐꯣꯠꯇꯣꯗꯤ ꯌꯥꯎꯃꯥꯜꯂꯦ
ꯑꯩꯁ
ꯖꯥꯔꯦꯀꯣ ꯖꯥꯔꯦꯀꯣ
ꯅꯣꯏ ꯏꯆꯤꯅꯥꯎ ꯌꯨꯝꯗ ꯂꯣꯏ ꯂꯩꯕꯔ ꯍꯥꯏꯁꯦ
ꯎꯝ ꯌꯨꯝ ꯄꯥꯟꯅꯔꯦꯗ
ꯎꯝ ꯀꯌꯥ ꯋꯥꯠꯂꯤꯕ
ꯃꯔꯤ ꯋꯥꯠꯂꯤ
ꯄꯥꯟꯗꯧꯕ ꯉꯥꯏꯔꯦ ꯑꯗꯨꯗꯤ
ꯎꯝ
ꯁꯤ ꯅꯣꯏꯗꯤ ꯂꯝ ꯆꯥꯎ ꯆꯥꯎ ꯂꯩꯔꯕꯅꯤꯅꯦ
ꯈꯪꯗꯦꯗꯥ
ꯎꯝ
ꯆꯥꯎꯋ ꯍꯥꯏꯗꯣꯏꯔꯥ ꯄꯤꯛꯏ ꯍꯥꯏꯗꯣꯏꯔꯥ ꯈꯪꯗꯦ
ꯆꯥꯎꯔꯝꯒꯅꯤ ꯆꯥꯎꯔꯝꯒꯅꯤ
ꯌꯥꯝ ꯈꯪꯕ꯭ꯔꯣ
ꯑꯩꯅ ꯈꯪꯉꯤꯕꯅꯤ ꯄꯥꯎ ꯇꯥꯔꯤꯕꯅꯤ
ꯌꯥꯝꯈꯟꯕ ꯇꯥꯏꯞꯇ
ꯑꯌꯥꯝꯕ ꯂꯣꯏ ꯆꯪꯉꯦ ꯑꯗꯣꯝꯗꯗꯤ
ꯑꯦ ꯌꯥꯝ ꯈꯪꯉꯦꯍꯦ
ꯑꯩꯈꯣꯏ ꯏꯃꯥꯟꯅꯕꯣꯏꯁꯨ ꯆꯥꯎꯋꯤ ꯅꯣꯏꯁꯨ ꯆꯥꯎꯔꯝꯒꯅꯤꯉꯥꯏ ꯑꯗꯣꯝꯅ ꯂꯩꯕꯒꯤ ꯑꯌꯥꯝꯕ ꯑꯌꯥꯝꯕ ꯂꯣꯏ ꯆꯥꯎꯋꯤ
ꯎꯝ ꯌꯥꯝ ꯆꯥꯎꯋꯦ ꯑꯩ ꯅꯪꯉꯣꯟ ꯅꯪꯒꯤ ꯑꯃ ꯄꯤꯒꯦ
ꯂꯩꯕ ꯂꯥꯛꯑꯣ ꯀꯣ ꯎꯝ ꯂꯩꯕ ꯂꯥꯛꯑꯣ ꯂꯥꯛꯕꯁꯨ ꯀꯤꯅꯦ ꯀꯤꯕꯒꯤ ꯀꯨꯀꯤ ꯀꯤꯕꯒꯤ ꯑꯁꯤꯁ ꯂꯥꯛꯄ ꯌꯥꯗꯦ ꯂꯝꯕꯤ ꯐꯠꯇꯦ ꯀꯥꯏꯅꯒ ꯀꯨꯀꯤ ꯀꯤꯏ ꯍꯥꯏꯕ ꯈꯟꯆꯕꯗꯨ
ꯃꯣꯏ ꯃꯣꯏꯕꯨ ꯀꯩꯗꯧ ꯀꯤꯗꯣꯏꯕ ꯀꯔꯤ ꯃꯔꯔꯝ ꯂꯩꯗ ꯀꯤꯗꯦꯅꯦ ꯃꯤꯗ ꯃꯣꯏ ꯀꯤꯕꯩ ꯅꯠꯇ꯭ꯔꯦꯅꯦ ꯂꯥꯛꯇꯔꯤꯗꯨꯗꯤ
ꯀꯤꯗ꯭ꯔꯦꯅꯕꯣ ꯃꯤ ꯃꯣꯏ ꯃꯌꯥꯝ ꯃꯔꯛ ꯆꯪꯉꯨ ꯌꯥꯕ꯭ꯔꯥꯕ
ꯑꯗꯣ ꯅꯣꯏ ꯃꯃꯥ ꯕꯕꯥꯁꯤ ꯁꯨꯅ ꯂꯩꯕ꯭ꯔꯥ
ꯑ ꯅꯣꯏꯗꯤ
ꯎꯝ
ꯊꯕꯛ ꯇꯧꯕ꯭ꯔꯥ
ꯇꯧꯗꯦꯗ
ꯃꯃꯗꯤ
ꯊꯕꯛꯁꯨ ꯌꯥꯝ ꯇꯧꯗꯦ
ꯅꯪ ꯇꯧ ꯑꯗꯨꯗꯤ
ꯇꯧꯗ꯭ꯔꯤ ꯑꯩꯗꯤ
ꯇꯧꯔꯅꯤ ꯉꯥꯏꯍꯥꯛ ꯂꯩꯔꯗꯤ ꯅꯦꯛꯁ ꯃꯟꯗꯗꯤ ꯇꯧꯔꯅꯤ
ꯀꯩ ꯇꯝꯕ ꯉꯝꯕ꯭ꯔꯥꯅ ꯃꯤ ꯌꯥꯝꯃꯤ ꯈꯨꯌꯥꯝꯁꯤꯒ ꯇꯧꯗꯦ ꯇꯧꯈꯤꯅꯤ ꯑꯃꯗꯤ ꯁꯣꯏ ꯇꯧꯒꯤꯅꯤ ꯅꯩ ꯇꯧꯔ ꯀꯣꯏ ꯆꯠꯊꯗꯔꯤꯕꯅꯤ
ꯑꯩꯁ ꯑꯩꯁ ꯅꯨꯄꯤ ꯄꯨꯔꯒ
ꯑꯦ ꯃꯣꯏꯗꯤ ꯌꯥꯎꯔꯣꯏ
ꯃꯅꯤꯡꯗ ꯅꯨꯄꯤ ꯅꯝꯍꯜꯂꯒ
ꯀꯣꯏꯒꯤꯔꯣꯏ ꯀꯣꯏꯒꯤꯔꯣꯏ ꯊꯕꯛ ꯇꯧꯔꯁꯨ꯫
ꯀꯣꯏꯌꯨ ꯀꯣꯏꯌꯨ ꯅꯤꯄꯥꯅꯕꯨ ꯅꯨꯄꯤ ꯀꯣꯏꯗ꯭ꯔꯗꯤ ꯅꯨꯄꯥꯅꯠꯇꯦꯍꯦ ꯑꯃꯧꯅꯦ꯫
ꯏꯁ ꯏꯁ ꯏꯁ ꯅꯨꯄꯥ ꯈꯣꯏꯕꯅꯤ ꯅꯪꯗꯤ ꯂꯥꯛ ꯇꯥꯔꯦ꯫
ꯅꯨꯄꯥꯅꯕꯨ ꯅꯨꯄꯤ ꯀꯣꯏꯕ ꯍꯩꯇꯔꯗꯤ ꯅꯨꯄꯥ ꯅꯠꯇꯦꯀꯣ꯫ ꯒꯦꯅꯤꯒꯦ꯫
ꯏꯁ ꯏꯁ ꯗꯦ ꯀꯣꯏꯒꯦꯔꯥ ꯀꯣꯏꯔꯦ ꯅꯨꯄꯥ ꯑꯁꯦꯡꯕꯅꯤ ꯀꯣꯏꯗꯕꯒꯤꯅꯤ꯫
ꯆꯔꯍꯩ ꯀꯣꯏꯕ ꯍꯩ ꯍꯥꯏꯌꯨ꯫
ꯅꯠꯇꯦ ꯀꯣꯏꯗꯕ ꯂꯥꯡꯗꯕꯗꯨ ꯅꯨꯄꯥ ꯁꯦꯡꯕꯅꯦꯕ ꯀꯣꯔꯤꯗꯨꯅ ꯅꯨꯄꯥ ꯅꯠꯇꯕꯩ
ꯅꯨꯄꯤ ꯀꯣꯏꯗꯕ ꯅꯨꯄꯥꯗꯤ ꯅꯨꯄꯥ ꯅꯠꯇꯦ ꯒꯦꯅꯦ꯫ ꯅꯪꯁꯨ ꯒꯦꯅꯦ ꯈꯪꯉꯦ꯫
ꯏ ꯏꯁ ꯏꯁ ꯏꯁ ꯆꯠꯊꯍꯦ ꯑꯗ ꯔꯥꯏꯗꯩ ꯀꯣꯁꯤꯂꯛꯏ ꯋꯥꯍꯩꯅꯣ ꯑꯩ ꯕꯣꯜ ꯊꯋꯥꯏ ꯌꯥꯎꯅꯕ꯭ꯔꯥ ꯅꯣꯏ ꯐꯦꯝꯂꯤꯗꯨꯕꯣ?
ꯌꯥꯝ ꯅꯥꯕ ꯌꯥꯎꯔꯤ ꯌꯥꯝ ꯅꯥꯗꯕ ꯌꯥꯎ ꯑꯩꯒꯨꯝꯕ ꯌꯥꯝ ꯂꯩ꯫
ꯏꯁ ꯅꯪꯒꯨꯝꯕ
ꯎꯝ ꯃꯪ ꯑꯩꯒꯨꯝꯅ ꯃꯪꯗ ꯌꯦꯡꯕꯗꯨ
ꯏꯁ
ꯐꯃꯨꯡꯗ ꯍꯤꯞꯄꯒ ꯃꯪꯗ ꯌꯦꯡꯕ ꯌꯥꯝ ꯃꯌꯥꯝ ꯂꯩ꯫
ꯈꯣꯏꯗꯤ ꯌꯦꯡꯉꯦꯒꯗꯤ ꯌꯦꯡꯕꯤꯅꯤ꯫
ꯌꯦꯡꯉꯨ ꯌꯦꯡꯉꯨ ꯏꯕꯥꯅꯤꯒꯤ ꯑꯗꯨꯃꯛ ꯌꯦꯡꯉꯨ ꯑꯗꯨꯒ ꯍꯣꯔꯦꯟ ꯑꯃꯨꯛ ꯍꯌꯦꯡ ꯑꯃꯨꯛ ꯋꯥꯔꯤ ꯂꯤꯕꯤꯌꯨ
ꯂꯤꯒꯦ ꯅꯪꯖꯨ ꯌꯦꯡꯉꯨ ꯀꯩꯅꯣ
ꯏꯁ ꯉꯝꯒꯗꯕ ꯃꯥꯜꯂꯦꯗ
ꯀꯔꯤꯅ ꯈꯪꯃꯨꯟ ꯃꯨꯟꯖꯤꯅꯔꯩꯅ ꯅꯨꯡꯊꯤꯟꯗ ꯀꯩ ꯊꯕꯛ ꯇꯧꯔꯛꯑꯣꯒꯦꯁꯦ
ꯑ ꯍ ꯀꯗꯦ
ꯀꯩꯝ ꯗꯧꯗꯕ
ꯎꯝ ꯏꯁ ꯍꯣꯁꯄꯤꯇꯥꯜ ꯆꯕꯗꯤ ꯌꯥꯝ ꯋꯥꯏ ꯀꯩꯅꯣ꯫
ꯀꯔꯤꯗꯧ ꯋꯥꯔꯤꯕ
ꯎꯝ ꯆꯠꯄꯗ ꯌꯥꯝ ꯋꯥꯏ꯫
ꯒꯥꯔꯤꯒ ꯆꯠꯂꯗꯧꯗ
ꯒꯥꯔꯤꯗ ꯆꯠꯂꯁꯨ ꯐꯝꯕꯗ ꯋꯥꯏ꯫
ꯋꯥꯔꯤ
ꯋꯥꯗꯕ ꯊꯕꯛ ꯂꯩꯇꯤ ꯇꯨꯝꯕ ꯐꯥꯎ ꯋꯥꯕꯅꯦ꯫
ꯇꯨꯝꯕꯨ ꯍꯨꯃꯥꯡ ꯁꯧꯋꯦꯗꯨꯔꯥꯡꯗꯤ
ꯑꯩꯗꯤ ꯌꯥꯉꯟ ꯇꯨꯝꯕ ꯋꯥꯔꯤꯗꯤ ꯂꯦꯞꯄꯅꯦ꯫
ꯂꯦꯄꯈꯠꯂꯣ ꯇꯨꯝꯅꯤ ꯍꯪꯉꯣꯏ ꯆꯣꯡꯕꯤ ꯁꯥꯟꯅꯧ꯫
ꯁꯥꯏ ꯁ꯭ꯀꯨꯜ ꯃꯇꯝꯗ ꯍꯪꯉꯣꯏꯒ ꯌꯥꯝ ꯆꯣꯡꯅꯔꯛꯄꯅꯤꯅꯦꯗꯤ ꯅꯣꯏꯕꯨꯗꯤ ꯑꯗꯨꯒꯨꯝꯕꯗꯤ ꯈꯪꯉꯛꯑꯃꯔꯣꯏ ꯑꯩꯈꯣꯏꯒꯤꯗꯤ
ꯅꯪ ꯆꯍꯤ ꯀꯌꯥ ꯁꯨꯔꯒꯦ
ꯆꯍꯤ ꯀꯩꯅꯣꯃꯁꯦ
ꯑꯩꯉꯣꯟꯜꯗꯒꯤ ꯍꯦꯟ
ꯅꯪꯅ ꯋꯥ ꯍꯥꯜꯂꯝꯕ ꯌꯥꯏꯅꯦ
ꯑꯣ ꯑꯗꯨꯗꯤ ꯅꯅꯥꯎꯅꯤꯅꯦ
ꯑꯗꯨ ꯍꯥꯟꯕꯩꯁꯦ ꯑꯩꯗꯤ ꯐꯣꯔꯅꯤꯀꯣ ꯑꯩꯈꯣꯏꯅ ꯑꯩꯗꯤ ꯐꯣꯟꯅꯦꯕ ꯅꯪ ꯀꯌꯥꯅꯣ
ꯐꯣꯔ ꯍꯥꯏꯗꯤ ꯇꯨ ꯊꯥꯎꯖꯟ ꯐꯣꯔ
ꯑꯥ
ꯑꯩ ꯇꯨ ꯊꯥꯎꯖꯟ ꯊ꯭ꯔꯤ
ꯁꯦꯡꯕꯅꯦ
ꯗꯗꯤ ꯗꯔꯀꯥꯊꯔ ꯑꯣꯏ
ꯏ ꯑꯗꯀ ꯇꯗꯤ ꯌꯥꯔꯦ ꯑꯗ ꯈꯥꯀꯤ ꯊꯕꯛꯇꯛꯇꯕꯗꯤ ꯑꯇ ꯎꯚꯥꯏ ꯁꯥꯗꯤꯤꯕꯤꯒꯦ ꯊꯥꯔꯛꯑꯣ ꯑꯗꯨꯣ ꯑꯩ
ꯍ ꯍ ꯊꯥꯔꯥꯀꯦ ꯊꯔꯥꯀꯦ
ꯍ ꯚꯔꯁ ꯌꯥꯔꯣꯏ ꯌꯥꯔꯣꯏ ꯕꯔꯁꯠꯇꯒꯤ ꯌꯥꯔꯣꯏ ꯁꯥꯟꯅꯗ ꯍꯧꯖꯤꯛ ꯁꯥꯟꯅꯇ ꯍꯧꯖꯤꯛ ꯑꯝꯇ ꯊꯥꯖꯕ ꯌꯥꯗꯗꯤ
ꯑ
ꯍꯣꯁꯄꯤꯇꯥꯜꯒꯤ ꯆꯦꯗ ꯑꯗꯨ ꯊꯥꯖꯅꯏꯁꯦ
ꯑꯁ ꯍꯣꯏ ꯍꯣꯔꯦꯟ ꯍꯣꯁꯄꯤꯇꯥꯜꯗ ꯆꯠꯂꯒ ꯊꯥꯔꯛꯀꯦ
ꯑꯩ ꯑꯩꯅ ꯄꯣꯔꯛꯑꯒ ꯑꯩꯁꯤ ꯑꯩꯉꯣꯟꯗꯤ ꯍꯥꯟꯅꯩ ꯊꯤꯁꯤ ꯐꯣꯛꯑ ꯑꯃꯅꯤꯅꯤ ꯂꯣꯏꯔꯝꯃ ꯇꯧꯕꯣꯏ ꯁꯤꯃꯤꯁꯦ ꯑꯩꯅ ꯋꯥꯜꯂꯝꯅꯤ
ꯧꯔꯣ ꯨꯖꯦ ꯀꯧꯔ ꯋꯥꯒꯕꯗꯤ ꯨꯖꯦ ꯀꯧꯔ
ꯈꯟꯔꯤ ꯏ ꯄꯨꯡꯉ ꯌꯥꯎ꯭ꯔꯦꯅꯦ